ꯇꯥꯔꯕꯣ ꯏꯁ ꯅꯪꯒ ꯋꯥꯔꯤ ꯁꯥꯟꯅꯕ ꯌꯥꯝ ꯅꯨꯡꯉꯥꯏꯅꯦ
ꯍꯥ
ꯅꯪꯒ ꯋꯥꯔꯤ ꯁꯥꯟꯅꯕ ꯌꯥꯝ ꯅꯨꯡꯉꯥꯏꯌꯦ
ꯅꯨꯡꯉꯥꯏꯔꯦ ꯅꯨꯡꯉꯥꯏꯔꯦ
ꯔꯣ ꯅꯪ ꯍꯧꯖꯤꯛ
ꯍ ꯍꯧꯖꯤꯛꯇꯤ ꯀꯔꯤꯁꯨ ꯇꯧꯗꯦꯗ ꯑꯩ ꯉꯁꯥꯏꯗꯣ ꯂꯥꯏꯔꯤꯛ ꯈꯔ ꯏꯔꯒ ꯄꯊꯥꯔꯒꯩꯅ ꯄꯣꯊꯥꯕꯅꯦꯕ ꯑꯗꯨꯒꯤ ꯅꯉꯣꯟꯜꯗ ꯇꯦꯛꯁ ꯊꯥꯕꯗꯣ ꯅꯪ ꯐ꯭ꯔꯤ ꯂꯩꯕ꯭ꯔꯣꯅ ꯍꯥꯏꯕꯗꯣ
ꯎꯝ ꯅꯪꯁꯦ ꯀꯩꯅꯣ ꯇꯧꯔꯕ ꯃꯥꯜꯂꯦ ꯌꯥꯝ ꯋꯥꯔꯕ ꯃꯥꯜꯂ
ꯑꯩꯔꯣ ꯑꯩ ꯃꯈꯣ ꯐꯣꯟꯁꯦ ꯑꯩ ꯀꯔꯤꯔ ꯇꯧꯕꯒꯤꯅꯦꯕ ꯑꯩ ꯋꯥ ꯑꯗꯨ ꯋꯥꯗꯦꯕ ꯑꯩꯗꯤ ꯊꯕꯛꯇꯤ ꯇꯧꯗꯦꯗꯅ
ꯑꯣ ꯑꯗꯨ ꯑꯣꯏꯁꯨ ꯅꯨꯈꯣ ꯊꯕꯛ ꯇꯧꯕ ꯈꯛꯇ ꯋꯥꯕ ꯅꯠꯇꯦꯗ ꯊꯕꯛ ꯇꯧꯗ꯭ꯔꯁꯨ
ꯑꯁ ꯇꯁꯦꯡ ꯇꯁꯦꯡꯅ ꯍꯥꯏꯒꯦ ꯑꯩ ꯋꯥꯗꯤꯀꯣ ꯋꯥꯗꯦꯕ
ꯑꯣ ꯑꯗꯨꯗꯤ ꯀꯔꯤ ꯅꯪ ꯅꯁꯥ ꯉꯝꯗꯕꯒꯒꯥ ꯂꯩꯕ꯭ꯔꯣ ꯅꯨꯡꯉꯥꯏꯔꯤꯀꯣ ꯀꯩꯁꯨ ꯇꯧꯗꯦꯀꯣ
ꯑꯩ ꯏꯁꯥꯗꯤ ꯀꯔꯤꯁꯨ ꯇꯧꯗꯦꯅ ꯄꯨꯔꯥ ꯐꯤꯠꯇ ꯂꯩꯔꯦꯕ ꯑꯩꯁꯦ
ꯍꯦꯍꯦꯍꯦ ꯑ ꯅꯥꯕ꯭ꯔꯥ ꯍꯥꯏꯕꯅꯤꯗ ꯅꯪ ꯈ꯭ꯋꯥꯟꯗꯣ ꯍꯧꯖꯤꯛꯇꯤ ꯅꯪ ꯈꯔ ꯋꯥꯔꯛꯈ꯭ꯔꯕ ꯃꯥꯟꯅꯕ
ꯑꯩ ꯃꯈꯣꯟꯁꯦ ꯀꯔꯤ ꯍꯥꯏꯔꯣ ꯌꯥꯝ ꯅꯥꯕꯒꯨꯝꯕ
ꯃꯤꯅ ꯑꯗꯨꯝ ꯉꯥꯡꯕꯗ ꯇꯥꯏꯠꯇꯣ ꯇꯧꯕ꯭ꯔꯕ
ꯍꯣꯏ ꯌꯥꯝ ꯌꯥꯝ ꯋꯥꯈ꯭ꯔꯕ ꯃꯥꯜꯂꯦꯅ
ꯅꯠꯇꯦ ꯅꯠꯇꯦ
ꯑꯁ ꯅꯪꯗꯤ ꯂꯥꯏꯔꯤꯛꯇ ꯌꯥꯝ ꯊꯋꯥꯏ ꯌꯥꯎꯕ ꯃꯥꯜꯂꯦ ꯀꯣ
ꯅꯠꯇꯦ ꯊꯋꯥꯏ ꯌꯥꯎꯕꯒꯤ ꯀꯔꯤꯔꯥ ꯑꯗꯨꯝ ꯇꯧꯕ ꯃꯤ ꯅꯠꯇꯦꯍꯦ ꯑꯩꯁꯨ
ꯑꯩꯈꯣꯏꯗꯤ ꯀꯨꯏꯔꯦꯍꯦ ꯂꯥꯏꯔꯤꯛ ꯐꯛꯇꯣꯛꯇꯕ ꯀꯨꯏꯔꯦꯍꯦ
ꯑꯗꯣ ꯑꯃꯨꯛ ꯐꯛꯇꯣꯛꯑꯗꯤ ꯀꯃꯥꯏꯅ ꯇꯧꯒꯗ꯭ꯔꯥ ꯀꯣ ꯑꯩꯁꯦ ꯑꯩꯒꯤ ꯀꯣꯛꯁꯦ
ꯍꯥꯥ
ꯑꯃꯨꯛ ꯐꯛꯇꯣꯛꯑꯗꯤ ꯑꯩ ꯑꯩꯒꯤ ꯀꯣꯛꯁꯦ ꯆꯥꯏꯒꯗꯕ ꯃꯥꯜꯂꯦꯕ
ꯑꯩꯌ ꯍꯣꯏ ꯗꯨꯗꯩꯗ ꯌꯦꯡꯕꯁꯦ ꯌꯥꯝ ꯋꯥꯕꯅꯦꯕ ꯀꯔꯤꯔꯥ ꯐꯣꯟ ꯌꯦꯡꯉꯗꯤ ꯄꯨꯡ ꯑꯅꯤ ꯑꯍꯨꯝ ꯃꯔꯤ ꯐꯥꯎ ꯑꯗꯨꯝ ꯌꯦꯡꯉ ꯂꯩꯔ ꯋꯥꯗꯦꯕ
ꯑꯁ
ꯑꯁ ꯂꯤꯔꯤꯛ ꯌꯦꯡꯉꯦꯅ ꯇꯦꯕꯜꯗꯣ ꯐꯝꯃꯒ ꯃꯤꯅꯤꯠ ꯑꯃ ꯃꯤꯅꯤꯠ ꯑꯅꯤ ꯑꯍꯨꯝ ꯃꯉꯥ ꯊꯣꯏꯁꯤꯔ ꯃꯦꯛꯁꯤꯃꯝ ꯑꯣꯏꯅꯅꯦꯕ ꯀꯟꯁꯦꯟꯇ꯭ꯔꯦꯠ ꯇꯧꯕ ꯌꯥꯕꯁꯦ
ꯎꯝ
ꯑꯁꯨꯛ ꯉꯥꯝꯗꯦꯕ ꯀꯔꯤꯔꯥ ꯇꯧꯕ
ꯏꯁ ꯑꯩꯗꯤꯅꯦ ꯏꯂ ꯑꯩꯗꯤ ꯌꯥꯝ ꯀꯨꯏꯅ ꯌꯦꯡꯂꯨꯗꯕꯅꯤꯅ ꯑꯃꯨꯛ ꯑꯃꯨꯛ ꯌꯦꯡꯕꯗꯀꯣ
ꯑꯥ
ꯈꯤꯇꯪ ꯄꯥꯕꯗ ꯍꯥꯏꯗꯤ ꯒ꯭ꯌꯥꯟ ꯇꯥꯅꯕ ꯇꯧꯕꯗ ꯃꯇꯝ ꯌꯥꯝ ꯆꯪꯉꯦ
ꯎꯝ ꯄꯨꯡ ꯌꯥꯝ ꯂꯧꯋꯦꯕ ꯇꯣꯄꯤꯛ ꯑꯃꯈꯛꯇꯗ ꯄꯨꯡ ꯌꯥꯝ ꯂꯧꯈ꯭ꯔꯅꯤ ꯑꯩꯗꯤ ꯑꯗꯨꯒꯤꯀꯣ ꯈꯟꯗꯤ ꯈꯜꯂꯦꯕꯀꯣ ꯍꯧꯖꯤꯛꯄꯨꯗꯤ ꯀꯔꯤꯁꯨ ꯇꯧꯗꯕꯒꯤ ꯂꯥꯏꯔꯤꯛꯁꯨ ꯄꯥꯗꯕꯤ ꯅꯨꯡꯉꯥꯏꯅ ꯂꯩꯌꯦꯕꯀꯣ ꯑꯗꯣ ꯑꯦꯛꯖꯥꯝ ꯑꯦꯛꯖꯥꯝ ꯌꯧ ꯌꯧꯔꯀꯥꯟꯗ ꯍꯦꯛ ꯍꯦꯛ ꯄꯥꯕꯗꯣ ꯗꯨꯝ ꯃꯤ ꯑꯪ ꯇꯣꯄꯤꯛ ꯑꯃ ꯄꯥꯗꯞ ꯄꯥꯕꯗ ꯄꯨꯡ ꯑꯁꯨꯃꯨꯛ ꯆꯪꯉꯦ ꯑꯗꯨꯒ ꯑꯦꯛꯖꯥꯝ ꯃꯌꯥꯏꯗꯗꯤ ꯑꯁꯤ ꯃꯌꯥꯝꯁꯦ ꯑꯩ ꯀꯃꯥꯏꯅ ꯄꯥꯒꯗ꯭ꯔꯅ ꯍꯦꯛ ꯍꯦꯛꯇꯤ ꯈꯜꯂꯦ
ꯑꯗꯨꯕꯨ ꯈꯟꯕ ꯈꯛꯇꯅꯤꯗ ꯑꯩꯗꯤ ꯊꯕꯛꯇꯤ ꯊꯕꯛꯇꯤ ꯌꯥꯎꯗꯦ ꯊꯕꯛ ꯊꯕꯛꯀꯤ ꯃꯤꯗꯤ ꯅꯠꯇꯦꯍꯦ
ꯇꯦꯕꯜ ꯀꯔꯤꯔꯥ ꯂꯩꯔꯤꯛ ꯄꯥꯔꯒ ꯑꯗꯨꯝ ꯂꯩꯔꯁꯨ ꯑꯦꯛꯖꯥꯝꯒꯨꯝꯕ ꯊꯥꯕ ꯅꯨꯃꯤꯠꯇ ꯑꯟꯁꯔ ꯏꯕ ꯍꯧꯔꯀꯥꯟꯗ ꯑꯟꯁꯔ ꯍꯦꯛ ꯍꯧꯅꯤꯡꯉꯥꯏꯒꯤꯗ ꯀꯧꯕꯒꯤꯔ ꯅꯠꯇ꯭ꯔꯒ ꯃꯌꯥꯏꯗ ꯀꯧꯕꯒꯤꯔ ꯑꯗꯨꯝ ꯇꯧꯋꯦꯕ ꯃꯦꯃꯣꯔꯤꯁꯦ ꯌꯥꯗ꯭ꯔꯦꯕ ꯑꯉꯥꯡ ꯑꯣꯏꯔꯤꯉꯥꯏ ꯀꯥꯟꯗꯗꯤ ꯀꯔꯤꯁꯨ ꯇꯧꯗꯦꯕ ꯁꯤꯒꯨꯝꯕꯒꯤꯁꯦ
ꯍꯣꯏ ꯑꯩꯅ ꯈꯜꯂꯦꯕꯀꯣ ꯍꯥꯏꯗꯤ ꯎꯝ ꯑꯦꯛꯖꯥꯝ ꯅꯛꯄꯒꯨꯝꯕ ꯍꯌꯦꯡꯒꯨꯝꯕ ꯊꯥꯔꯅꯤ ꯍꯥꯏꯗꯤ ꯄꯥꯕ ꯀꯥꯟꯗ ꯌꯥꯝ ꯊꯨꯅ ꯆꯪꯕ ꯇꯥꯏꯞ ꯇꯧꯋꯦ ꯑꯦꯛꯖꯥꯝ ꯌꯥꯝ ꯋꯥꯠꯂꯗꯤꯀꯣ ꯑꯁ ꯃꯇꯝ ꯂꯩꯔꯤ ꯌꯥꯝ ꯋꯥꯠꯂꯤ ꯍꯥꯏꯕꯗ ꯈꯔ ꯀꯔꯤ ꯇꯧꯕꯒꯤꯔꯥ ꯈꯪꯗꯦ ꯌꯥꯝ ꯃꯇꯝ ꯌꯥꯝ ꯌꯥꯝ ꯆꯪꯉꯦ ꯑꯗꯨꯒꯅꯦ ꯑꯦꯛꯖꯥꯝ ꯇꯧꯕ ꯀꯥꯟꯗꯗꯤ ꯍꯥꯏꯗꯤ ꯀꯣꯏꯁꯟꯁꯤꯡꯗꯤ ꯗꯤ ꯑꯗꯨꯝ ꯈꯔ ꯈꯔ ꯈꯪꯒꯅꯤꯕꯀꯣ ꯍꯥꯏꯗꯤ ꯎꯝ ꯐꯖꯅ ꯍꯥꯟꯅ ꯄꯥꯗ꯭ꯔꯕꯅꯤꯅ ꯑꯦꯛꯖꯥꯝ ꯃꯌꯥ ꯈꯛꯇ ꯄꯥꯔꯕꯅꯤꯅ ꯀꯣꯏꯁꯟꯁꯤꯡꯗꯤ ꯂꯣꯏꯅ ꯈꯔ ꯈꯔꯗꯤ ꯈꯪꯒꯅꯤꯕꯀꯣ ꯑꯗꯨꯒ ꯆꯞ ꯆꯥꯕ ꯑꯟꯁꯔꯗꯣ ꯂꯣꯏꯅ ꯀꯩꯅꯣ ꯇꯧꯕꯗꯣ ꯀꯣꯛꯇꯣ ꯑꯃꯨꯛꯀ ꯏꯗꯤ ꯏꯊꯔꯛꯀꯅꯤꯕꯀꯣ ꯑꯗꯨꯒ ꯑꯃꯨꯛ ꯑꯁ ꯎꯝ ꯄꯣꯏꯟ ꯌꯥꯝꯅ ꯏꯊꯣꯛꯄ ꯉꯝꯗꯕꯗꯣ ꯀꯥꯎ ꯀꯥꯎꯁꯨꯨ ꯀꯥꯎꯕ ꯑꯗꯨꯃꯥꯏ ꯌꯥꯝ ꯇꯧꯋꯦ
ꯑꯁ ꯑꯩꯗꯤ ꯑꯩ ꯈꯛꯇꯔꯥꯅ ꯈꯜꯂꯀꯥꯟꯗ ꯑꯉꯥꯡꯁꯨ ꯑꯗꯨꯝꯧ
ꯑꯩꯅ ꯍꯦꯜꯂꯝ
ꯑ
ꯇꯧꯋꯅ
ꯎꯝ
ꯑꯗꯨꯒꯅꯦ ꯀꯩꯒꯨꯝꯕ ꯑꯣꯖꯥꯁꯤꯡꯅ ꯍꯪꯕꯗꯤ ꯍꯪꯕ ꯀꯥꯟꯗꯗꯤ ꯌꯥꯝ ꯋꯥꯏꯑꯀꯣ ꯈꯨꯝꯕ ꯑꯗꯨꯕꯨ ꯏꯅꯤꯡꯉꯥꯏ ꯑꯣꯏꯔꯗꯤꯀꯣ ꯃꯣꯏ ꯍꯥꯏꯗꯤ ꯈꯨꯗꯛꯇ ꯈꯪꯗꯕꯅꯤꯅꯀꯣ ꯁꯛꯁꯨ ꯈꯪꯉꯣꯏꯗꯕꯅꯤꯅ ꯏꯕꯗꯗꯤ ꯈꯔ ꯇꯣꯀꯥꯏ ꯐꯪꯏ ꯐꯁ
ꯑ ꯌꯦ
ꯅꯠꯇ꯭ꯔ ꯏꯅꯤꯡꯉꯥꯏ ꯑꯣꯏꯔꯗꯤ ꯈꯔ ꯐꯩꯌꯦ ꯍꯪꯕꯗꯤ ꯑꯁ ꯀꯗꯥꯏꯗꯒꯤ ꯍꯥꯏꯗꯤ ꯎꯝ ꯏꯕꯗꯤꯀꯣ ꯌꯥꯝ ꯅ ꯀꯩꯅꯣ ꯇꯧꯗ꯭ꯔꯁꯨ ꯌꯥꯝꯅ ꯆꯨꯝꯕ ꯅꯠꯇ꯭ꯔꯁꯨ ꯃꯥꯒꯤ ꯑꯟꯁꯔꯗ ꯅ ꯍꯁꯨꯨꯃꯒꯤ ꯃꯅꯝꯗ ꯈꯪꯉꯗꯤ ꯈꯔ ꯏꯔꯒ ꯊꯝꯃꯕ ꯌꯥꯏꯑꯕꯀꯣ
ꯃꯥꯅꯦ ꯃꯥꯅꯦ
ꯑꯩꯈꯣꯏ ꯑꯗꯨꯝ ꯍꯥꯏꯅꯕꯝꯅꯦ ꯀꯩ ꯑꯗꯨꯝ ꯑꯦꯛꯖꯥꯝꯒꯨꯝꯕ ꯕꯩꯕꯥꯛꯒꯨꯝꯕ ꯇꯧꯕꯗꯀꯣ ꯃꯣꯏꯗꯤ ꯑꯆꯨꯝꯕ ꯑꯃꯈꯛꯇ ꯑꯟꯁꯔ ꯄꯤꯒꯗꯕꯅꯤꯅꯀꯣ
ꯃꯔꯝꯗꯨꯗꯤ ꯈꯪꯅꯤ ꯈꯪꯕ ꯑꯗꯨꯕꯨ ꯗꯥꯏꯔꯦꯛ ꯁꯔꯗꯨꯗꯤ ꯑꯃꯨꯛ ꯈꯪꯗꯕ ꯇꯧꯔꯛꯄ ꯃꯇꯥꯡꯗ ꯌꯥꯝ ꯄꯥꯝꯃꯨꯕꯗꯣ ꯑꯁ ꯏꯕ ꯑꯣꯏꯗꯦ ꯁꯤ ꯈꯪꯕ ꯈꯪꯗꯕ ꯈꯪꯗꯦ ꯑꯗꯨꯗꯣ ꯃꯔꯝꯗ ꯍꯦꯛꯇ ꯏꯁꯜ ꯂ ꯃꯒꯦꯗ ꯑꯕꯅꯤ ꯀꯥꯏ ꯍꯥꯏ ꯅ ꯑꯅꯤ
ꯑ ꯑꯦꯛꯖꯝ ꯍꯣꯜꯒꯨꯝꯕꯅ ꯑꯗꯨꯝ ꯐꯝꯅꯉꯥꯏ ꯂꯩꯔꯀꯥꯟꯗ ꯑꯥꯏꯗꯤꯌꯥꯕꯨꯗꯤ ꯊꯣꯛꯇ꯭ꯔꯦꯕ
ꯑꯥ
ꯑꯗꯣ ꯏꯊꯣꯛꯅꯤꯡꯉꯥꯏꯒꯤꯗꯣ ꯑꯥꯏꯗꯤꯌꯥ ꯂꯩ ꯀꯔꯤꯅ ꯍꯥꯎꯅꯕꯗ ꯀ꯭ꯔꯦ ꯑꯥꯏꯗꯤꯌꯥ ꯂꯩꯏ ꯂꯩꯇꯕꯒꯤ ꯑꯗꯨꯝ ꯆꯨꯝꯅ ꯐ ꯑꯗꯣ ꯑꯩꯈꯣꯏ ꯏꯁꯥ ꯁꯤ ꯌꯥꯝ ꯁꯥꯕꯅꯦ
ꯎꯝ
ꯊꯥꯒꯠꯄꯅꯦꯕ ꯃꯊꯟꯗꯀꯣ ꯑꯁ
ꯎꯝ
ꯂꯥꯏꯔꯤꯛ ꯄꯥꯗꯕꯒꯤ ꯑꯦꯛꯖꯥꯝ ꯈꯔꯤꯔ ꯊꯥꯔꯒꯩꯅ ꯂꯥꯛꯄ ꯅꯨꯃꯤꯠꯇ ꯑꯩꯗꯤ ꯏꯗ꯭ꯔꯦꯗꯅ ꯑꯗꯣ ꯑꯩꯈꯣꯏ ꯑꯩ ꯃꯅꯥꯛꯇ ꯐꯝꯕ ꯃꯤꯁꯤꯡꯅ ꯑꯗꯨꯝ ꯏꯔꯒ ꯂꯩꯕꯗꯣ ꯑꯣ ꯍꯦꯛ ꯎ꯭ꯔꯀꯥꯟꯗ ꯀꯔꯤꯗ
ꯑꯩꯈꯣꯏꯗꯤꯀꯣ ꯃꯥꯏꯁꯨ ꯁꯣꯟꯕꯀꯣ ꯑꯗꯨꯒꯤ ꯑꯃꯨꯛ ꯍꯪꯕꯗꯨꯁꯨ ꯀꯣ
ꯑ
ꯇꯟꯕ ꯑꯗꯨꯃꯥꯏꯅꯗꯤ ꯑꯩꯅ ꯈꯟꯕ ꯁꯨꯃꯥꯏꯅꯗꯤ ꯇꯧꯕꯅꯦ ꯍꯥꯏꯔꯗꯤ ꯂꯥꯏꯔꯤꯛꯇꯣ ꯑꯩꯈꯣꯏꯗꯤ ꯄꯥꯝꯃꯟꯗꯕꯒꯤꯅꯦꯕ ꯄꯥꯔꯗꯤꯀꯣ ꯄꯥꯔꯗꯤ ꯑꯦꯛꯖꯦꯛ ꯑꯟꯁꯔ ꯅꯠꯇ꯭ꯔꯁꯨ ꯑꯥꯏꯗꯤꯌꯥꯗꯣ ꯈꯔ ꯂꯩꯔꯗꯤ ꯈꯔ ꯏꯔꯗꯤ ꯃꯥꯔ ꯇꯤ ꯑꯗꯨꯝ ꯈꯔꯛꯇꯤ ꯐꯪꯒꯅꯦꯕꯀꯣ
ꯃꯥꯅꯦ ꯃꯥꯅꯦ ꯍꯣꯏ
ꯄꯥꯗꯤ ꯄꯥꯝꯃꯟꯗꯕꯒꯤꯅꯦ ꯑꯁꯦꯡꯕ
ꯑꯣ
ꯑꯗꯣ ꯈꯪꯅ ꯈꯪꯅ ꯑꯗꯨꯝ ꯑꯗꯨꯝ ꯑꯗꯣ ꯑꯗꯨꯝ ꯑꯃꯨꯛ ꯇꯧꯕꯀꯣ ꯁꯦꯝꯖꯤ ꯁꯦꯝꯗꯣꯛꯇꯕ ꯑꯣ ꯈꯪꯗ ꯈꯪꯗ ꯑꯗꯨꯝ ꯑꯃꯨꯛ ꯇꯧꯕ ꯅꯨꯡꯉꯥꯏꯅ
ꯍ
ꯀꯣꯟꯅ ꯀꯔꯤ ꯇꯧꯒꯗꯕꯅꯣ ꯈꯪꯗ꯭ꯔꯦ ꯀꯔꯤ ꯇꯧꯕ꯭ꯔꯣ ꯀꯣ ꯂꯥꯏꯔꯤꯛꯇꯤ ꯇꯝꯅꯤꯡꯗꯦ ꯄꯩꯁꯥꯗꯤ ꯄꯥꯏꯅꯤꯡꯉꯦ ꯇꯂꯣꯞꯇꯤ ꯆꯥꯅꯤꯡꯉꯦ ꯑꯁ ꯃꯊꯥ ꯌꯥꯝ ꯁꯥꯗ꯭ꯔꯣ
ꯁꯥꯕꯅꯦ ꯁꯥꯕꯅꯦ ꯁꯤꯁꯦ
ꯎꯝꯔꯥꯏꯕꯄꯨ ꯇꯤꯟ ꯃꯇꯇ
ꯄꯩꯁꯥ ꯄꯥꯏꯅꯤꯡꯕꯁꯨ ꯑꯔꯥꯏꯕꯗꯤ ꯅꯠꯇꯦꯍꯦ
ꯑꯗꯣ ꯅꯪ ꯀꯔꯤꯅ ꯒꯦꯝꯒꯨꯝꯕꯒꯤꯗꯤ ꯁ
ꯑꯁ ꯁꯥꯟꯅꯗꯦꯅ ꯑꯩꯒꯤꯦꯝ ꯑꯩꯅ ꯁꯥꯟꯅꯕꯗꯤ ꯀꯦꯟꯗꯤ ꯀ꯭ꯔꯁꯇ ꯉꯥꯛꯛꯇꯅꯤ
ꯅꯠꯇꯦ ꯑ ꯍꯩꯕꯗꯤ ꯐꯣꯟꯒꯨꯝꯕꯗ ꯌꯧꯕ ꯒꯦꯝꯗ ꯅꯠꯇꯕ
ꯁꯅꯥꯗꯦꯍꯦ ꯅꯪꯗꯤ ꯀꯔꯤ ꯆꯥꯟꯅꯗꯦ ꯑꯉꯥꯡ ꯑꯣꯏꯔꯤꯉꯩꯗ ꯆꯦꯟ ꯆꯣꯡꯉꯒ ꯂꯥꯏꯙꯤꯕꯤ ꯁꯅꯕ ꯆꯥꯒꯨꯝꯕ ꯁꯥꯔꯒ ꯁꯥꯟꯅꯕ ꯑꯗꯨꯗ ꯈꯛꯇꯪ ꯉꯥꯏꯔꯦ ꯅꯪꯗꯤ ꯀꯔꯤ ꯀꯔꯤ ꯄꯥꯝꯕ꯭ꯔꯣ
ꯀꯔꯤꯔꯥ ꯑꯩꯗꯤ ꯕꯦꯠꯃꯤꯟꯇꯟꯒ ꯐꯨꯠꯕꯣꯜ ꯑꯗꯨꯝ ꯁꯉꯏꯗ
ꯍꯣꯏꯅꯦꯁꯅꯥꯕꯁꯨ
ꯕꯦꯠꯃꯤꯟꯇꯟꯗ ꯀꯔꯤꯔ ꯑꯩꯅ ꯈꯔ ꯍꯦꯟꯅ ꯄꯥꯝꯕꯀꯣ
ꯑꯣ ꯆꯦꯜꯂꯒ ꯁꯅꯕꯁꯨ ꯍꯥꯏꯗꯤ ꯑꯦꯛꯁꯔꯁꯥꯏꯁ ꯃꯈꯜ ꯑꯃꯅꯤꯅꯀꯣ
ꯃꯥꯅꯦ ꯃꯥꯅꯦ
ꯍꯛꯆꯥꯡ ꯐꯅꯤꯡꯉꯥꯏꯅꯤꯗ ꯁꯥꯟꯅꯥꯅꯕꯁꯨ
ꯑꯗꯨꯕꯨ ꯑꯩꯗꯤ ꯍꯛꯆꯥꯡ ꯑꯩꯗꯤ ꯍꯛꯆꯥꯡ ꯐꯅꯤꯡꯗꯦ ꯑꯩꯗꯤ ꯍꯛꯆꯥꯡ ꯐꯅꯤꯡꯗꯦ ꯅꯨꯡꯉꯥꯏꯕ ꯄꯥꯝꯃꯦ
ꯀꯕꯗꯤ ꯁꯅꯥꯔꯅ
ꯑꯁ ꯌꯥꯝꯅ ꯅꯨꯡꯁꯤꯌꯦ ꯀꯕꯗꯤꯗꯣ ꯑꯩꯈꯣꯏ ꯑꯉꯥꯡ ꯑꯣꯏꯔꯤꯉꯩꯗ ꯌꯥꯝ ꯁꯥꯟꯅꯝꯃꯤ ꯅꯇ ꯆꯅꯗ꯭ꯔꯦꯦ
ꯑꯣꯝ
ꯅꯪꯁꯨ ꯁꯥꯟꯅꯔꯛꯄ꯭ꯔꯣ ꯑꯗꯣ
ꯏꯁ ꯀꯕꯗꯤꯒꯤ ꯀꯃꯥꯏ ꯏꯟꯇꯔꯦꯁ ꯂꯥꯏꯗꯣꯏꯅꯍꯦ
ꯂꯩꯇꯕ꯭ꯔꯥ
ꯁꯨꯛ ꯂꯩꯇꯦꯍꯦ ꯑꯉꯥꯡ ꯑꯣꯏꯔꯤꯉꯩ ꯀꯥꯟꯗꯗꯤ ꯀꯔꯤꯔꯥ ꯑꯩꯈꯣꯏ ꯁꯟꯗꯦ ꯁ꯭ꯀꯨꯜ ꯍꯦꯛ ꯂꯣꯏꯕ ꯀꯥꯟꯗ
ꯑꯥ
ꯑꯩꯈꯣꯏ ꯂꯩꯀꯥꯏꯗ ꯏꯃꯥꯟꯅꯕꯈꯩꯒ ꯑꯗꯨꯝ ꯃꯔꯥꯛ ꯃꯔꯥꯛꯗꯤ ꯁꯅꯥꯏꯌꯦꯕ ꯊ꯭ꯔꯣ ꯕꯣꯜꯒꯨꯝꯕ ꯋꯥꯟ ꯏꯁꯇꯣꯟ ꯍꯥꯏꯩꯔꯣ
ꯎꯝ
ꯑꯗꯨꯒꯨꯝꯕꯁꯨ ꯑꯗꯨꯝ ꯁꯅꯥꯏꯌꯦꯕ ꯑꯉꯥꯡ ꯑꯣꯏꯔꯤꯀꯥꯟꯗꯗꯤ ꯀꯔ ꯌꯥꯝ ꯂꯥꯡꯕꯅꯦꯕ ꯑꯩꯁꯦ ꯑꯩꯁꯦ ꯍꯟꯗꯛꯇꯤ ꯑꯃꯨꯛꯀ ꯆꯅꯗ꯭ꯔꯦ
ꯁꯥꯟꯅꯗꯕ ꯀꯨꯏꯔꯦꯗ ꯑꯩꯗꯤ ꯑꯉꯥꯡ ꯑꯣꯏꯔꯤꯉꯩꯗ ꯁꯥꯟꯅꯕꯗꯨꯅ ꯂꯣꯏꯔꯦ ꯍꯟꯗꯛꯇꯤ ꯑꯃꯇ ꯁꯥꯟꯅꯗ꯭ꯔꯦ
ꯍꯥ ꯍꯥ
ꯑ ꯑꯁ ꯅꯨꯡꯁꯤꯕꯅꯦꯀꯣ ꯃꯇꯝꯗꯣ ꯑꯩꯈꯣꯏ ꯑꯗꯨꯝ ꯁꯥꯟꯅꯕ ꯐꯝꯅ ꯀꯩꯔꯔ ꯑꯃꯨꯛꯀ ꯎꯕ ꯀꯥꯟꯗ ꯑꯁ ꯃꯦꯃꯣꯔꯤꯁꯦ ꯌꯥꯝ ꯂꯩꯕꯅꯦꯕ
ꯁꯨꯃꯥꯏꯅ ꯇꯧꯗ꯭ꯔꯣ ꯑꯩꯈꯣꯏꯗꯣ ꯑꯉꯥꯡ ꯑꯣꯏꯔꯤꯉꯩ ꯀꯥꯟꯗꯅꯅꯦ ꯍꯥꯏꯗꯤ ꯌꯥꯝꯅ ꯆꯥꯎꯅꯤꯡꯕꯗꯣ ꯀ꯭ꯂꯥꯁꯇ ꯌꯥꯝ ꯌꯥꯝ ꯂꯣꯏꯁꯤꯟꯕ ꯂꯩꯔꯒ ꯂꯩꯕꯁꯤꯡꯗꯨꯒ ꯑꯗ ꯌꯦꯡꯉꯒ ꯑꯩꯈꯣꯏ ꯌꯥꯝ ꯀꯠꯂꯛꯄꯗꯣ ꯌꯥꯝ ꯂꯣꯏꯁꯤꯜꯂꯒ ꯂꯩꯅꯤꯡ ꯗꯣ ꯌꯥꯝ ꯋꯥꯕ ꯒꯤꯇꯥ ꯆꯠꯇ ꯃꯗꯣ ꯍꯧꯖꯤꯛꯅ ꯂꯣꯏꯁꯤꯜꯂꯒ ꯑꯃꯨꯛ ꯋꯥꯕ ꯑꯃ ꯅꯠꯇ꯭ꯔꯥ
ꯑꯣ
ꯍꯧꯖꯤꯛꯅ ꯂꯣꯏꯁꯤꯜꯂꯒ ꯑꯃꯨꯛ ꯁꯣꯏꯈꯤꯕ ꯃꯌꯥꯝ ꯑꯗꯨꯒ ꯍꯧꯖꯤꯛ ꯂꯣꯏꯁꯤꯜꯂꯒ ꯑꯃꯨꯛ ꯊꯕꯛ ꯀꯔꯤ ꯀꯔꯤ ꯑꯗꯨꯝ ꯈꯟꯖꯤꯟꯕꯗ ꯋꯥꯕꯗꯣ ꯑꯗꯨꯒꯤ ꯑꯉꯥꯡ ꯑꯃ ꯑꯣꯏꯅꯤꯡꯅꯕꯗꯣ
ꯑꯦ ꯑꯩꯈꯣꯏ ꯑꯉꯥꯡ ꯀꯔꯤꯔꯥ ꯑꯣꯏꯔꯒ ꯀꯔꯤꯔꯥ ꯇꯧꯧꯕꯔ ꯀꯥꯟꯗꯗꯤ ꯀ꯭ꯂꯥꯁ ꯐꯣꯔ ꯐꯥꯏꯚꯀꯨꯝꯕꯗ ꯀꯥꯕ ꯀꯥꯟꯗꯁꯦ
ꯑꯥ
ꯀ꯭ꯂꯥꯁ ꯅꯥꯏꯟ ꯇꯦꯟ ꯀꯥꯡꯕꯨꯗ ꯌꯦꯡꯉꯒ ꯑꯁ ꯄꯨꯔꯥ ꯁꯤꯅꯤꯌꯔꯗꯅꯦꯕ ꯑꯗꯨ ꯑꯗꯨꯝ ꯌꯦꯡꯉꯤꯁꯦ
ꯑꯥ
ꯑꯩꯈꯣꯏ ꯅꯥꯏꯟ ꯇꯦꯟ ꯑꯃꯨꯛꯀ ꯀꯥꯕ ꯀꯥꯔꯦ ꯑꯗꯨꯅ ꯑꯂꯕꯦꯟ ꯀꯥꯔꯦ ꯑꯗꯨ